ꯀꯔꯤꯅꯣ
ꯅꯪ ꯅꯠꯇꯦ ꯁꯤ ꯐꯣꯟ ꯇꯧꯕꯤ ꯇꯧꯔꯒ ꯑꯩ ꯑꯩꯉꯣꯟꯗ ꯄꯤꯔꯣꯒ ꯆꯠꯀꯦ ꯇꯧꯔꯛꯄ꯫ ꯎꯝ ꯑꯩꯗꯤ ꯇꯨꯝꯕ ꯃꯇꯝ ꯌꯧꯔꯛꯈ꯭ꯔꯦ꯫ ꯅꯪꯗꯤ ꯅꯣꯠꯁ ꯏꯔꯣꯏꯗ꯭ꯔꯣ
ꯑꯩꯔꯣ꯫ ꯇꯧꯔꯅꯤ
ꯎꯝ ꯇꯧꯅꯤ꯫
ꯑꯩ ꯉꯁꯤ ꯐꯃꯨꯡꯗ ꯂꯩꯈ꯭ꯔꯦ꯫
ꯅꯨꯡꯉꯥꯏꯅꯤꯅꯦ ꯅꯣꯏꯅ꯫
ꯋꯥꯏ ꯀ ꯑꯩ ꯇꯨꯝꯅꯤꯡ
ꯅꯨꯄꯥ ꯑꯃꯨꯛ ꯌꯦꯡ ꯁ꯭ꯇꯣꯛ ꯑꯃꯨꯛ ꯑꯣ ꯑꯃꯨꯛ ꯆꯥ ꯑꯃꯨꯛ ꯇꯨꯝ
ꯑ
ꯎꯝ ꯃꯣꯏ ꯄꯨꯟꯁꯤꯁꯦ ꯅꯨꯡꯉꯥꯏꯈ꯭ꯔꯦ
ꯅꯪꯕꯨꯗꯤ ꯇꯧꯔꯛꯇꯕꯅꯤꯅꯀꯣ ꯀꯌꯥ ꯌꯥꯝ ꯇꯥꯟꯅꯤꯅ
ꯑꯩꯈꯣꯏꯗꯤ ꯒ꯭ꯌꯥꯟ ꯇꯥꯏꯌꯦꯗ꯫
ꯍ ꯌꯥꯝ ꯇꯥꯏꯌꯦꯅꯤ꯫
ꯄꯩꯁꯥ ꯈꯔ ꯄꯨꯁꯦ꯫
ꯎꯝ ꯑꯦꯠꯃꯤꯁꯟ ꯑꯝꯇ ꯍꯥꯟꯅ ꯇꯧꯕꯤꯈꯣ ꯑꯗꯨꯒ ꯄꯑꯣ꯫
ꯏꯟꯁ꯭ꯇꯥꯒ꯭ꯔꯥꯝꯒ, ꯏꯟꯁ꯭ꯇꯥꯒ꯭ꯔꯥꯝꯗꯒ ꯈꯛꯇꯪ ꯃꯐꯝ ꯐꯖꯕ ꯌꯦꯡꯕꯁꯦ ꯋꯥꯔꯦꯕ ꯑꯗꯨꯏ ꯈꯔ ꯀꯣꯏꯅꯤꯡꯕ ꯍꯥꯏꯇꯥꯔꯦ꯫
ꯅꯣꯏꯕꯨꯗꯤ ꯀꯣꯏꯕ ꯈꯔ ꯐꯪꯉ ꯑꯩꯈꯣꯏꯗꯤ ꯐꯪꯗꯦꯌꯦ꯫
ꯅꯨꯄꯤꯗꯤ ꯀꯣꯏꯅꯤꯡꯉꯁꯨ ꯀꯣꯏꯅꯤꯡꯗ꯭ꯔꯁꯨ ꯅꯣꯡꯃꯗꯤ ꯁꯣꯏꯗꯅ ꯃꯋꯥ ꯀꯣꯏ ꯌꯨꯝꯗ ꯀꯣꯏꯔ ꯆꯠꯀꯅꯤꯅ꯫
ꯑꯗꯨꯅ ꯇꯣꯡꯉꯥꯜꯂꯦꯅ꯫
ꯎꯝ꯫ ꯍꯧꯖꯤꯛ ꯉꯟꯆꯤꯕꯤ ꯈꯣꯏꯁꯦ ꯌꯥꯝ ꯅꯨꯡꯉꯥꯏꯔꯁꯦ ꯎꯗ꯭ꯔꯣ, ꯅꯣꯏ
ꯃꯣꯏꯅ ꯃꯣꯏ, ꯑꯩꯈꯣꯏꯅ ꯑꯩꯈꯣꯏ, ꯃꯣꯏ, ꯃꯥꯗꯤ ꯌꯥꯎꯗꯦꯕ꯫ ꯃꯥꯥꯗꯤ ꯇꯣꯡꯉꯥꯟꯈ꯭ꯔꯦ꯫ ꯎꯝ
ꯑ
ꯃꯥꯗꯤ ꯍꯧꯖꯤꯛꯀꯥꯟꯒꯤ ꯌꯨꯠ ꯂꯥꯏꯐ ꯁ꯭ꯇꯥꯏꯜꯁꯦ ꯈꯪ, ꯈꯪꯉꯔꯣꯏꯕ ꯃꯣꯏꯁꯦ꯫
ꯃꯣꯏꯗꯤ ꯗꯨꯅꯤꯌꯥ ꯑꯇꯣꯞꯄꯅꯤ꯫
ꯍꯣꯏ꯫
ꯅꯨꯡꯉꯥꯏꯌꯦꯅꯦ ꯖꯨ ꯖꯨ
ꯉꯟꯅꯁꯨ ꯇꯨꯝꯃꯝꯃꯣꯏꯅꯦ ꯅꯪꯗꯤ꯫
ꯑꯩꯗꯤ ꯇꯨꯝꯗꯦꯗ꯫
ꯍꯣꯏꯅꯦ꯫ ꯊꯨꯝꯗ꯭ꯔꯒ ꯍꯣꯔꯦꯟ ꯄꯨꯡ ꯑꯩꯠ ꯑꯗꯨꯋꯥꯏ, ꯅꯥꯏꯟ ꯑꯗꯨꯋꯥꯏꯗ ꯍꯧꯒꯠꯂꯒ ꯅꯃꯥꯅ ꯂꯥꯎꯔꯛꯇꯣꯏꯗ
ꯈꯪꯗꯦ, ꯏꯃꯥꯗꯤ ꯍꯧꯖꯤꯛꯀꯥꯟꯗꯤ, ꯍꯧꯖꯤꯛꯀꯥꯟꯁꯦ ꯂꯥꯎꯗꯤ ꯂꯥꯎꯗꯦꯗ, ꯏꯕꯣꯛ ꯂꯥꯎꯋꯦ꯫
ꯂꯩꯇ꯭ꯔꯣ ꯅꯃꯥ꯫
ꯂꯩꯌꯦꯗ꯫ ꯂꯩ, ꯂꯩ꯫ ꯄꯥꯜꯂꯤ ꯑꯦꯛꯖꯥꯝ ꯅꯛꯄꯒꯤ ꯂꯥꯏꯔꯤꯛ ꯄꯥꯔꯒ ꯂꯩ ꯑꯁ ꯀꯩ ꯉꯥꯡ ꯆꯁꯤꯗꯤ ꯈꯪꯗ꯭ꯔꯦ ꯂꯣꯏ ꯀꯥꯎꯈꯒꯔꯦ
ꯂꯠꯅꯤ ꯁꯥ ꯇꯣ ꯕꯨꯏꯗꯅ
ꯀꯃꯥꯗꯅꯣ
ꯑꯅꯤ ꯃꯛꯇ
ꯑꯩꯗꯤ ꯁꯥꯅꯩ
ꯊꯤꯠ ꯊꯤꯠ
ꯑꯩꯈꯣꯏꯗꯤ ꯋꯥ ꯉꯥꯡꯕ ꯍꯩꯇꯦ
ꯇꯨꯡꯈ꯭ꯔꯕꯣ
ꯂꯥꯏꯔꯤꯛ ꯏ ꯂꯩꯇꯨ ꯃꯃꯤꯡꯒꯤꯅꯦ ꯉꯁꯥꯏꯗꯤ ꯋꯥꯊꯤ ꯇꯧꯔ ꯂꯩꯔꯒ
ꯍꯣꯏ ꯅꯪ ꯂꯩꯕꯒꯤꯅꯦ ꯑꯗꯨꯕꯨꯗꯤ
ꯑꯩꯈꯣꯏꯗꯤ ꯋꯥ ꯉꯥꯡꯕ ꯍꯩꯇꯦꯕ
ꯍꯣꯏꯅꯦ
ꯃꯣꯏꯕꯨ ꯉꯥꯡ ꯉꯥꯡꯏꯁꯦ ꯋꯥꯊꯤ ꯋꯥꯔꯦꯝꯅꯦꯕ ꯁꯤꯔꯁ ꯁꯤꯔꯁ ꯇꯣꯄꯤꯛ ꯀꯩꯁꯨ ꯈꯪꯗꯦꯕ ꯑꯩꯈꯣꯏꯗꯤꯕ
ꯎꯝ
ꯀꯔꯤ ꯋꯥꯔꯤꯕꯨ ꯁꯥꯅꯒꯦꯔꯣꯅꯦ
ꯈꯪꯗꯦꯗ ꯑꯩꯈꯣꯏꯗꯤ ꯍꯌꯦꯡ ꯑꯃꯨꯛ ꯀꯣꯏꯕ ꯆꯠꯅꯤꯡꯉꯥꯏ ꯄ꯭ꯂꯥꯟ ꯇꯧꯔꯒ ꯂꯩ ꯇꯨ
ꯀꯣꯏꯌꯨ ꯀꯣꯏꯌꯨ ꯀꯣꯏꯌꯨ ꯑꯗꯨ ꯒ ꯊꯥꯒ ꯂꯣ ꯑꯃꯨꯛꯒ
ꯁꯣꯏꯗꯦ ꯑꯁ ꯊꯥꯒꯠꯄꯗꯤ ꯈꯪꯗ꯭ꯔꯦ ꯉꯁꯤ ꯁꯝ ꯀꯛꯑꯒ ꯂꯣꯏ ꯀꯛꯊꯠꯄꯤꯌꯦ ꯑꯗꯥ ꯀꯞꯅꯤꯡꯉꯤꯅꯦ ꯍꯧꯖꯤꯛ
ꯐꯣꯇꯣ ꯐꯣꯇꯣ ꯀꯥꯞꯄ ꯂꯥꯏ ꯍꯧꯖꯤꯛ ꯃꯄꯥꯟ ꯊꯣꯛꯑ ꯐꯥꯎ ꯇꯜꯂꯛꯈ꯭ꯔꯦ
ꯎꯝ ꯇꯟꯒꯅꯨ ꯇꯟꯒꯅꯨ ꯆ꯭ꯔꯖ ꯑꯗꯨꯞ ꯀꯥꯕꯨ ꯂꯥꯛꯑꯣ
ꯑꯦ ꯆꯍꯤꯁꯤ ꯂꯥꯛꯑꯔꯣꯏꯗ
ꯎꯝ
ꯅꯣꯏ ꯅꯣꯏ ꯐꯥꯗꯔ ꯏꯟꯂꯣꯗꯨ ꯇꯟꯂꯦ
ꯑꯁ
ꯁꯤꯡꯕꯅꯤ
ꯑꯩꯕꯨ ꯀꯔꯤꯗ ꯄꯥꯝꯃꯃꯤꯅꯣ ꯀꯣ ꯁꯣꯏꯔꯦ ꯑꯩ
ꯃꯁꯝꯁꯨ ꯀꯛꯈ꯭ꯔꯦ ꯍꯧꯖꯤꯛꯇꯤ ꯅꯥꯟꯈ꯭ꯔꯦ ꯀꯨꯆꯨꯁꯨ ꯑꯗꯨꯝ ꯈꯔ ꯉꯥꯎꯔꯛꯄ ꯒꯨꯝ ꯇꯧꯋꯦ
ꯐꯖꯔꯝꯃꯅꯤ
ꯑꯩꯌꯥ
ꯅꯣꯏꯗꯤ ꯀꯔꯤ ꯃꯊꯦꯜ ꯆꯥꯔꯒꯦ
ꯉꯥꯁꯤꯔꯣ
ꯉꯁꯤ ꯅꯠꯇꯔꯗꯤ ꯉꯥꯔꯥꯥꯡ
ꯎꯝ ꯎꯝ ꯎꯝ ꯀꯩꯔꯥ ꯃꯩꯇꯩꯔꯣꯟꯗ ꯀꯩ ꯍꯥꯏꯔꯔꯥ ꯀꯥꯎꯈ꯭ꯔꯦꯅꯦ ꯑꯃꯨꯛꯒ ꯂꯝ ꯑꯣꯛ ꯑꯀꯪꯕꯗꯣ
ꯎꯝ
ꯑꯗꯨꯒ ꯏꯁꯀ꯭ꯋꯦꯔꯦꯜ ꯑꯀꯪꯕꯗꯣ
ꯎꯝ
ꯍꯥꯎ ꯋꯥꯅꯤꯗ
ꯍꯣꯏꯅꯦ ꯑꯗꯨꯒꯨꯝꯕ ꯆꯥꯕꯒꯤꯅꯤꯅꯦ ꯕꯣꯗꯤꯁꯦ ꯌꯥꯗꯦꯕ
ꯀꯪꯉꯤꯁꯦ ꯑꯗꯨꯏꯅꯦ
ꯍꯣꯏꯅꯦ
ꯀꯪꯉꯁꯨꯀꯣ ꯑꯩꯁ ꯍꯥꯏ ꯀꯥꯟꯗꯦ
ꯊꯕꯛ ꯊꯤꯕꯤꯌꯣ ꯅꯣꯏꯔꯣꯝ ꯊꯕꯛ ꯂꯩꯕ꯭ꯔꯣ
ꯈꯣꯏꯔꯣꯝꯗꯔꯣ
ꯅꯣꯏꯔꯣꯝꯗꯁꯨ ꯑꯗꯨꯝ ꯅꯣꯏ ꯅꯣꯏ ꯅꯣꯏ ꯑꯧꯇꯣ ꯑꯥꯛꯁꯇ꯭ꯔꯥ ꯂꯩꯕ꯭ꯔꯥ
ꯅꯣꯏ ꯑꯥꯎ
ꯂꯩꯔꯝꯃꯔꯣꯏꯗ ꯑꯩꯖꯨ ꯈꯪꯗꯦꯗ ꯃꯁꯤꯡ ꯌꯥꯝꯃꯟꯕꯒꯤꯀꯣ
ꯊꯥ ꯑꯃ ꯑꯅꯤꯁꯦ ꯑꯣꯇꯣ ꯊꯧꯖꯤꯔ ꯈꯜꯂꯤꯃꯤ
ꯅꯥꯪꯅ ꯊꯧꯔꯗꯤ ꯄꯦꯁꯦꯟꯖꯔꯗꯤ ꯄꯥꯏꯔꯅꯤꯌꯦ
ꯊꯧꯔꯖꯨ ꯑꯩꯈꯣꯏꯗꯤ ꯑꯍꯟꯒꯨꯝꯕ ꯑꯉꯥꯡꯒꯨꯝꯕꯁꯤꯡꯗꯤ ꯂꯧꯔꯌꯦ ꯂꯩꯁꯥꯕꯤ ꯈꯛꯇꯪ ꯂꯧꯔꯅꯤ ꯄꯦꯁꯦꯟꯖꯔꯁꯦ ꯈꯥꯝꯃꯣ ꯍꯥꯏꯔꯁꯨ ꯈꯥꯝꯃꯣꯏꯌꯦ ꯑꯍꯟꯁꯤꯡꯅ ꯇꯣꯡ ꯒꯦ ꯍꯥꯏꯔꯗꯤꯀꯣ
ꯇꯧꯒꯗꯝꯅꯤ
ꯀꯣꯂꯦꯖ ꯆꯠꯄꯒꯨꯝꯕ ꯀꯣꯂꯦꯖ ꯍꯜꯂꯛꯄꯒꯨꯝꯕ
ꯎꯝ ꯑꯗꯨꯗ ꯆꯥꯟꯁ ꯂꯧꯔꯒ ꯅ ꯌꯨꯝꯗ ꯄꯨꯁꯤꯟꯈ꯭ꯔꯣ ꯅꯃꯥꯗꯨꯅ ꯀꯣꯛꯇꯀꯣ
ꯄꯨꯁꯤꯟꯕ ꯌꯥꯏ ꯑꯣꯇꯣꯁꯨ ꯊꯥꯔꯑꯗꯤ ꯄꯨꯁꯤꯟꯕ ꯌꯥꯏ
ꯍꯣꯏꯅꯦ ꯗꯥꯗꯥ ꯀꯇꯥꯏꯗ ꯈꯥꯝꯗꯣꯏꯅꯣ
ꯌꯨꯝꯗ
ꯇ ꯀꯤꯗꯅꯦꯞ ꯀ ꯇꯧꯗꯣꯏꯅꯦ ꯇꯨꯃꯤꯟ ꯂꯩꯌꯨ ꯀꯥꯏꯅ ꯇꯧꯔꯝꯗꯣꯏꯁꯦ ꯃꯤꯠꯇ ꯎꯏꯗ
ꯎꯕꯅꯦ ꯑꯥ
ꯖꯨꯁꯥ ꯍꯣꯏꯁꯦ ꯍꯦꯜꯄꯔꯒ ꯑꯣꯏꯅꯗꯣꯏꯅꯦꯕ
ꯍꯥ
ꯍꯦꯜꯞꯀ ꯇꯧꯕꯤꯗꯣꯏꯅꯦꯕ ꯖꯤꯁꯥ ꯑꯩꯈꯣꯏꯅ
ꯏꯕꯥꯅꯤꯗꯤ ꯌꯥꯝ ꯉꯥꯡꯅꯗꯦꯗ ꯏꯀ ꯃꯔꯛ ꯃꯔꯛ ꯎꯅꯩ ꯍꯥꯏꯕ ꯋꯥꯅꯤ ꯑꯗꯨꯐꯥꯎ ꯉꯥꯡꯅꯗꯕ ꯉꯥꯡꯅꯗꯦꯗ ꯑꯗꯨꯗꯅꯦ ꯆꯠꯃꯤꯟꯅꯅꯤ ꯍꯥꯏꯁꯦ
ꯑꯁ ꯃꯥꯒꯤ ꯄꯣꯁꯁꯤꯡꯗꯣ ꯄꯨꯔꯥ ꯀ꯭ꯔꯤꯟꯖ ꯑꯣꯏꯌꯦꯗ
ꯀ꯭ꯔꯤꯟꯁꯗꯤ ꯃꯁꯥ ꯃꯁꯥꯒꯤ ꯇꯦꯖꯅꯦ ꯑꯣꯟ ꯑꯣꯟ ꯇꯦꯖ ꯍꯥꯏꯕꯗꯣ ꯑꯗꯨꯅꯦ
ꯍꯣꯏ ꯑꯗꯨꯕꯨꯗꯤ ꯈꯪꯉꯦꯕ ꯑꯗꯨ ꯑꯣꯏꯔꯁꯨ ꯑꯗꯨꯝ ꯂꯩ ꯑꯦꯅ ꯃꯤꯅ ꯌꯦꯡꯕ ꯀꯥꯟꯗꯗꯤ
ꯏꯃꯣ ꯁꯥꯏꯅꯤ ꯀꯩꯅꯣ ꯃꯤꯁꯨ
ꯃꯣꯏ ꯃꯇꯝ ꯃꯥꯡꯍꯜꯂꯒ ꯇꯧꯔꯤꯅꯤ ꯀꯩꯅꯣ
ꯇ
ꯅꯪ ꯁ꯭ꯀꯨꯜ ꯃꯩꯇꯩ ꯃꯆꯥ ꯃꯁꯛ ꯐꯖꯕꯁꯤꯡ ꯌꯥꯎꯕ꯭ꯔꯣ
ꯌꯥꯎꯔꯝꯃꯁꯨ ꯌꯥꯏ ꯑꯩꯈꯣꯏꯗꯤ ꯌꯦꯡꯗꯦ
ꯅꯨꯄꯤ ꯍꯥꯏꯕꯅꯤꯀꯣ ꯅꯨꯄꯥ ꯅꯠꯇꯦꯀꯣ
ꯑꯗꯨꯅꯦ
ꯅꯨꯄꯤ ꯃꯁꯦꯟꯗꯤ ꯌꯦꯡꯕ ꯌꯥꯕꯅꯦ
ꯅꯨꯄꯤꯁꯨ ꯌꯡꯅꯤꯪꯗꯔꯦ ꯃꯆꯤꯟ ꯀꯟꯕ ꯉꯥꯛꯇ
ꯃꯆꯤꯟ ꯀꯟꯕ ꯅꯨꯄꯤꯁꯦ ꯐꯩꯌꯦ ꯍꯥꯏꯌꯦ
ꯍꯣꯏꯅꯦ ꯅꯪꯒꯤꯗꯤ ꯐꯔꯝꯒꯅꯤ ꯑꯩꯗꯤ ꯀꯟꯗꯦꯗ
ꯎꯝ
ꯄꯩꯁꯥ ꯇꯥꯂꯤꯅꯦ ꯑꯩꯁꯨ ꯊꯥꯖꯔꯣꯏꯌꯦ ꯅꯪ ꯍꯧꯖꯤꯛ ꯍꯥꯏꯕꯗ
ꯅꯣꯏ ꯃꯤ ꯀꯌꯥ ꯂꯩꯕ꯭ꯔꯣ
ꯄꯨꯂꯞ ꯂꯩꯌꯦ
ꯅꯅꯥꯎ ꯅꯨꯄꯥꯗꯤ ꯍꯣꯁꯇꯦꯜꯗ ꯑꯁ ꯌꯥꯝ ꯅꯨꯡꯉꯥꯏꯕ ꯃꯥꯜꯂꯦ ꯃꯣꯗꯤ
ꯄꯨꯡ ꯇꯥꯔꯦ ꯇꯨꯝꯕ ꯌꯥꯔ ꯃꯥꯜꯂꯦ
ꯑ ꯍꯌꯦꯡꯅ ꯀꯣꯜ ꯇꯧꯔꯁꯦ ꯑꯃꯨꯛꯀ
ꯇꯥꯔꯕꯣ ꯍꯣꯏ -ꯍꯣꯏ ꯇꯥꯔꯦꯅꯦ
ꯎꯝ ꯑꯩ ꯉꯁꯤ ꯀꯩ ꯉꯥꯡꯉꯦ ꯉꯣ ꯈꯪꯗ꯭ꯔꯦ ꯇꯨꯝꯁꯨ ꯇꯨꯝꯅꯤꯡꯉꯛꯈ꯭ꯔꯦ
ꯍꯌꯦꯡꯒꯤ ꯔꯦꯗꯤ ꯑꯃꯨꯛ ꯇꯧꯔꯣ
ꯍꯌꯦꯡꯗꯝ ꯅꯕꯅꯤ ꯉꯥꯡꯉꯨꯍꯦ ꯑꯩꯗꯤ ꯌꯥꯎꯔꯣꯏ ꯍꯦ
ꯉꯥꯡꯉꯣꯍꯦ
ꯅꯚꯅꯤ ꯑꯁꯤ ꯐꯣꯟꯗꯨꯗꯤ ꯌꯥꯎꯔ ꯑꯩ ꯅꯝꯕꯔꯗ ꯇꯧꯖꯩ ꯑꯁꯤ ꯃꯔꯤꯔꯛ ꯁꯨꯔꯗꯤ ꯇꯧꯕ ꯌꯥꯔꯔꯣꯏꯕ ꯄꯩꯁꯥ ꯐꯪꯉꯣꯏꯕ
ꯍꯣꯏ -ꯍꯣꯏ
ꯍꯨꯖꯤꯛ ꯃꯇꯝ ꯃꯥꯡꯉꯒ ꯀꯣꯜ ꯇꯧ ꯇꯧꯔꯒ ꯄꯩꯁꯥ ꯐꯪꯗ꯭ꯔꯗꯤ ꯀꯃꯥꯏꯅ ꯇꯧꯕ
ꯍꯣꯏꯅꯦ ꯑꯗꯨꯁꯨ ꯆꯨꯝꯃꯤꯅꯦ
ꯃꯇꯝ ꯃꯥꯡꯍꯜꯂꯒ ꯀꯣꯜ ꯇꯧꯔꯒ ꯄꯩꯁꯥ ꯐꯪꯗ꯭ꯔꯗꯤ ꯑ ꯃꯪ ꯐꯔꯁꯦ ꯀꯣ
ꯐꯔꯁꯦ -ꯐꯔꯁꯦ